ꯑꯗꯣ ꯃꯣꯏꯗꯤ ꯄꯨꯂꯞ ꯂꯩꯃꯤꯟꯅꯕ꯭ꯔꯥ ꯑꯃꯗꯨ ꯑꯃꯗꯨ ꯎꯗ꯭ꯔꯤꯅꯦ
ꯀꯗꯥꯏ ꯀꯥꯗꯥꯏ ꯆꯠꯈꯔ꯭ꯕꯥꯖꯠꯂꯥ
ꯅꯠꯇꯦ ꯑꯩꯅ ꯍꯥꯏꯕꯗꯤ ꯍꯧꯖꯤꯛ ꯍꯧꯎꯇꯤꯀꯤ ꯃꯆꯤ ꯑꯃ ꯂꯩꯕ ꯃꯈꯣꯡ ꯌꯥꯗꯦ
ꯑꯣ ꯑꯗꯨꯗꯨ ꯃꯥꯗꯨ ꯄꯦꯔꯥꯔꯥꯏꯁ ꯇꯧꯔꯒ ꯄꯠ ꯈꯣꯠꯄ ꯉꯝꯗꯦ ꯀꯔꯤꯁꯨ ꯉꯝꯗꯦꯌꯦ ꯆꯥꯛꯁꯨꯨꯝ ꯏꯟꯕꯤ ꯎꯝ ꯏꯃꯨꯡꯗ ꯆꯠꯄꯤ ꯑꯗꯨ ꯃꯄꯥꯟ ꯊꯣꯡꯅꯤꯡꯕ ꯃꯇꯝꯗ ꯃꯔꯛ ꯃꯔꯛ ꯑꯗꯨꯝ ꯊꯣꯛꯍꯟꯕ ꯊꯕ ꯇꯗꯥꯏꯄꯔꯗꯣ ꯇꯏ ꯄꯔꯗꯝ ꯁꯤꯅ ꯗꯥꯏꯄꯔ ꯑꯆꯧꯕ ꯗꯥꯏꯄꯔꯁꯨ ꯂꯨꯄꯥ ꯆꯃꯉꯥ ꯆꯃꯉꯥ ꯄꯤ ꯍꯥꯏꯕꯅꯦꯕ ꯑꯣꯟꯂꯥꯏꯟꯗꯗꯤ ꯈꯔ ꯍꯣꯡꯉꯦꯅꯦ ꯑꯣꯟꯂꯥꯏꯟꯗꯤ ꯑꯅꯝꯕ ꯑꯣꯟꯂꯥꯏꯟꯗ ꯀꯛꯑ ꯍꯥꯏꯕꯅꯦꯕ ꯑꯗ ꯍꯟꯗꯛꯇꯗꯣ ꯍ ꯑꯩꯈꯣꯏꯒꯤ ꯎꯝ ꯑꯣꯟꯂꯥꯏꯟ ꯂꯥꯛꯇꯕꯤꯒꯤ ꯍꯧꯖꯤꯛꯀꯥꯟꯗꯤ ꯕꯖꯥꯔ ꯈꯛꯇ ꯂꯧꯋꯤ ꯆꯝꯃꯉꯥ ꯆꯝꯃꯉꯥ ꯄꯤꯌꯦ ꯑꯗꯨ ꯑꯣꯟ ꯇꯦꯟ ꯄꯤꯁꯀꯨꯝꯕꯅꯦ ꯃꯣꯏꯅ ꯂꯥꯎꯧꯕꯗꯣ ꯇꯦꯟ ꯄꯤꯁꯇꯣ ꯐꯥꯏꯚ ꯗꯦꯁ ꯈꯛ ꯁꯤꯖꯤꯟꯅꯩꯌꯦ ꯍꯥꯏꯕꯗꯤ ꯅꯨꯃꯤꯠ ꯑꯃꯗ ꯥꯏꯚꯔ ꯑꯅꯤ ꯑꯅꯤ ꯇꯧ ꯕꯥꯅꯤꯅꯥꯀꯣ
ꯑꯩꯈꯣꯏꯅꯦ ꯑꯉꯥꯡ ꯐꯥꯎꯕꯕ ꯌꯥꯝ ꯆꯪꯂꯒ
ꯑꯗꯨ ꯑꯣꯏꯍꯦ ꯑꯁ ꯑꯗꯨꯅꯦ ꯏꯃꯨꯡ ꯈꯨꯗꯤꯡꯃꯛ ꯄ꯭ꯔꯣꯕ꯭ꯂꯦꯝ ꯂꯩ ꯍꯥꯏꯕꯗꯣ ꯑꯗꯨꯅꯦꯕ
ꯑꯩꯈꯣꯏꯅꯗꯤ ꯎꯗꯕꯀꯣ ꯑꯗꯣ ꯃꯥꯁꯦ ꯃꯃꯥ ꯑꯌꯥꯝꯕ ꯁꯦꯕꯥ ꯇꯧꯒꯗꯧ ꯃꯥꯜꯂꯦ
ꯑꯣ ꯃꯥ ꯑꯍꯥꯟꯕꯗꯤꯀꯣ ꯇꯧꯗꯦ ꯃꯃꯥ ꯀꯔꯤꯁꯨ ꯇꯧꯗꯦ ꯑꯗꯨ ꯀꯨꯝꯁꯤ ꯑꯗꯣ ꯀꯨꯝ ꯃꯥꯅ ꯍꯥꯏꯌꯦꯍ ꯑꯩ ꯀꯨꯝꯁꯤꯗꯤ ꯉꯝꯃꯔꯣꯏꯅ ꯍꯥꯏꯕꯗꯨ ꯍꯥꯏꯑꯌꯦꯦ ꯑꯉꯥꯡꯁꯨ ꯑꯣꯛꯁꯨꯣ ꯀꯨꯔꯤꯁꯨ ꯑꯗꯨꯝ ꯇꯧꯕꯤꯒꯦ ꯃꯥ ꯉꯝꯃꯔꯣꯏ ꯑꯗꯨꯒꯤ ꯃꯃꯥꯡꯉꯣꯟꯗ ꯇꯧꯍꯜꯂꯛꯏꯍꯦ ꯃꯃꯥꯗꯣ ꯀꯔꯤꯁꯨ ꯇꯧꯗꯦ ꯍꯥꯏꯕꯅꯦꯕ ꯐꯤ ꯈꯛꯇ ꯁꯥꯔꯒ ꯑꯩ ꯑꯉꯥꯡꯁꯨ ꯑꯉꯥꯡꯁꯨ ꯂꯧꯗꯦ ꯍꯥꯏꯕꯅꯦꯕ ꯑꯉꯥꯡꯁꯨ ꯂꯧꯗꯦ ꯌꯨꯝꯒꯤ ꯊꯕꯛ ꯄꯥꯡ ꯀ꯭ꯔꯦꯁꯨ ꯄꯥꯡꯗꯦ ꯑꯗꯨꯒꯤ ꯑꯗꯨꯒꯤ ꯃꯗꯨꯣ ꯎ ꯉꯝꯃꯟ ꯂꯕꯤꯈꯤꯀꯣ ꯍꯧꯔꯤ ꯃꯆ ꯑꯗꯨꯗꯣ ꯃꯥ ꯁꯦꯕꯥ ꯇꯧꯕꯤꯗ꯭ꯔꯦ ꯍꯥꯏꯕꯅꯦꯕ ꯐꯠꯇꯦ ꯍꯥꯏꯒꯦ ꯍꯥꯏꯁꯅꯣ ꯀꯔꯤ ꯍꯥꯏꯒꯦ ꯍꯥꯏꯁꯅꯣ ꯑꯩ ꯀꯔꯤꯁꯨ ꯉꯝꯗ꯭ꯔꯦ ꯑꯗꯨꯒꯤ ꯀꯨꯝꯁꯤꯗꯤ ꯑꯩ ꯇꯦꯠ ꯇꯦꯦꯛ ꯊꯕꯛ ꯃꯣꯏꯒꯤ ꯊꯕꯛ ꯃꯥꯒꯤ ꯁꯦꯕꯥ ꯀꯔꯤꯁꯨ ꯇꯧꯕꯤꯗꯦ ꯍꯥꯏꯕꯅꯦꯕ
ꯍꯣꯏ ꯃꯥꯗꯣ ꯑꯉꯥꯡꯗꯤ ꯄꯥꯛꯅ ꯂꯧꯕ ꯎꯗꯦ
ꯂꯧ ꯎꯗꯦꯕ ꯑꯗꯨ ꯎꯝ ꯐꯤ ꯈꯛꯇ ꯁꯥꯏꯍꯦ ꯆꯥꯛ ꯑꯍꯤꯡꯁꯨ ꯁꯥꯏꯑꯦ ꯅꯣꯏ ꯍꯥꯏ ꯅꯣꯏ ꯊꯥꯗꯔꯣꯏꯍꯦ ꯅꯨꯡꯊꯤꯟ ꯑꯌꯨꯛ ꯉꯟꯇꯥꯒ ꯁꯥꯕꯗꯣ ꯍꯣꯔꯦꯟ ꯑꯍꯤꯡ ꯐꯥꯎ ꯁꯥꯏꯑꯦ ꯐꯤꯗꯣ ꯑꯗꯨꯝ ꯁꯥꯏꯍꯦ ꯑꯗꯨꯒꯤ ꯆꯥꯛ ꯆꯥꯅꯉꯥꯏꯁꯨ ꯈꯪꯗꯦꯌꯦ ꯑꯗꯨꯒꯤ ꯃꯔꯛ ꯃꯔꯛ ꯃꯥꯅ ꯆꯥꯛ ꯊꯤꯔꯗꯤ ꯆꯥꯛ ꯊꯤꯔꯗꯤ ꯆꯥꯛ ꯆ ꯥꯏ ꯁꯥꯏꯗ ꯂꯥꯛꯄ ꯌꯥꯗꯕ꯭ꯔꯥ ꯃꯔꯛ ꯃꯔꯛ ꯑꯗꯨꯝ ꯃꯥꯅ ꯉꯥꯡꯉꯤ ꯑꯁ ꯃꯔꯛ ꯃꯔꯛꯁꯨ ꯈꯠꯅꯕ ꯑꯁ ꯍꯥꯏꯒꯅꯣꯅꯦ ꯑꯔꯤꯝ ꯏꯕꯥꯅꯤꯁꯨꯒꯣ ꯐꯨꯅꯕꯅꯦ ꯍꯥꯏꯌꯦ ꯐꯨꯅꯩ ꯅꯣꯏ ꯎ ꯅꯣꯏ ꯈꯪꯗꯕꯤꯒꯤ ꯏꯕꯥꯅꯤ ꯑꯩꯈꯣꯏ ꯏꯕꯥꯅꯤꯁꯨ ꯃꯔ ꯐꯨꯅꯩ ꯌꯦꯠꯅꯔꯒ ꯁꯅ ꯑꯔ ꯌꯥꯝꯁꯨ ꯇꯦꯝꯄꯔ ꯄꯤꯡ ꯄꯤꯡ ꯂꯥꯎꯕꯅꯦꯕ ꯃꯣꯏ ꯃꯃꯥꯅ ꯄꯤꯡ ꯄꯤꯡ ꯌꯥꯎꯕꯅꯦ ꯃꯗꯨꯒꯤ ꯆꯔꯁ ꯊꯕꯛꯅ ꯃꯥꯒꯤ ꯊꯕꯛꯅ ꯆꯤꯟ ꯑꯗꯨꯒꯥꯕ ꯌꯨꯝꯒꯤ ꯊꯕꯛ ꯀꯩꯅꯣ ꯇꯧꯅꯉꯥꯏ ꯇꯨꯝꯅ ꯇꯨꯝꯒꯟꯕꯒ ꯍꯥꯏꯔꯒꯀꯣ ꯁꯥꯎꯕꯅꯦꯕ ꯃꯩ ꯅꯨꯄꯤꯗꯣ
ꯑꯇꯞꯧꯕꯕꯨꯗꯤ ꯑꯄꯨꯁꯨ ꯍꯧꯖꯤꯛ ꯊꯕꯛ ꯇꯧꯕ ꯆꯔꯁꯇ ꯊꯕꯛ ꯇꯧꯍꯧꯔꯒ ꯅꯪꯕꯨꯗꯤ ꯅꯆꯥ ꯂꯩꯇꯦꯗꯅ ꯀꯣ
ꯎꯝ
ꯑꯗꯨꯝ ꯈꯔ ꯐꯩꯕ ꯃꯣꯏꯗꯤ ꯃꯆꯥ ꯂꯩꯕꯅꯤ ꯌꯥꯝ ꯋꯥꯔꯝꯅꯤ
ꯎꯝ ꯔꯟ
ꯑꯣ ꯑꯣ ꯑꯣ
ꯐꯖꯅ ꯑꯗꯨ ꯌꯥꯝ ꯂꯥꯛꯈ꯭ꯔꯕꯅꯦꯕ
ꯎꯝ
ꯃꯣꯏ ꯑꯃꯨꯛꯁꯨ ꯄꯩꯁꯥ ꯌꯥꯝ ꯋꯥꯕ ꯃꯥꯜꯂꯤꯅꯦ
ꯎꯝ ꯃꯣꯏꯁꯦ ꯎꯝ ꯍꯧꯖꯤꯛꯀꯤ ꯃꯃꯥꯗꯤ ꯄꯩꯁꯥꯒꯨꯝꯕ ꯐꯪꯗꯕ꯭ꯔꯣ ꯄꯦꯟꯁꯤꯜꯒꯨꯝꯕ
ꯃꯃꯥ ꯄꯦꯟꯁꯤꯜꯁ ꯂꯤꯁꯤꯡ ꯇꯔꯥꯃ ꯑꯩꯈꯣꯏ ꯍꯥꯏꯕ꯭ꯔꯥ ꯆꯥꯛꯏꯌꯦ ꯑꯗꯨꯗ ꯇꯔꯥꯃꯥꯊꯣꯏ ꯆꯥꯕꯗꯣ ꯌꯨꯝ ꯄꯥꯟꯕꯅꯤꯅ ꯍꯧꯖꯤꯛꯀꯤ ꯃꯥꯒꯤ ꯃꯆꯦꯒꯤ ꯑꯩ ꯊꯥ ꯆꯍꯤ ꯊꯥ ꯑꯃꯗ ꯂꯤ ꯑꯍꯨꯝꯒꯨꯝꯕ ꯆꯠꯂ ꯍꯥꯏꯕꯅꯤ ꯃꯥꯒꯤ ꯍꯤꯗꯥꯛ ꯅꯨꯡꯗꯛ ꯂꯩꯕꯗ ꯑꯗꯨꯒꯤꯁꯨ ꯑꯣꯏꯕꯅꯦ ꯑꯦꯂꯦꯚꯦꯟ ꯍꯅꯨꯕꯤꯗꯣ ꯑꯩꯈꯣꯏ ꯍꯥꯟꯅꯨꯕꯤꯗꯣ ꯑꯦꯂꯚꯦꯟ ꯇꯥꯏ ꯑꯗꯨꯏꯁꯨ ꯍꯧꯖꯤꯛ ꯃꯥꯏ ꯃꯉꯅ ꯒꯥꯔꯤ ꯂꯧꯕꯒꯤ ꯂꯣꯟ ꯀꯔꯤ ꯂꯧꯕ ꯈꯣꯠꯄꯗꯣ ꯑꯗꯨꯗꯁꯨ ꯈꯔ ꯦꯡꯕ ꯗꯒ ꯂꯣꯟꯒꯨꯝꯕꯁꯨ ꯀꯛꯄꯤ ꯀꯣꯟꯅꯗꯕ ꯅꯠꯇ꯭ꯔꯗꯤ ꯑꯗꯨꯝ ꯀꯣꯟꯅꯒꯅꯦꯕ ꯑꯗꯨꯒ ꯂꯣꯏꯔꯦ ꯑꯗꯨꯒ ꯃꯥꯁꯦ ꯊꯕꯛ ꯑꯃꯗꯤ ꯇꯥꯟꯅꯕꯅꯦꯕ ꯊꯕꯛꯇꯣ ꯊꯣꯛꯇ꯭ꯔꯤꯕꯅꯦꯕ ꯃꯥꯗꯣ
ꯃꯅꯤꯄꯨꯔꯤꯗ ꯋꯥ ꯉꯥꯡꯗꯔꯦ ꯎꯝ
ꯗꯨ ꯊꯕꯛ ꯇꯥꯟꯅ ꯊꯕꯛ
ꯑꯟꯏꯟꯇꯦꯜꯂꯤꯖꯦꯕꯜ ꯍꯣꯏ ꯍꯣꯏ ꯍꯣꯏ ꯑꯩꯈꯣꯏꯅ ꯎꯗꯕꯒꯤꯅꯦꯕ ꯂꯩꯀꯥꯏ ꯅꯛꯄꯅꯤꯅ
ꯎꯝ ꯎꯝ ꯑꯩꯁꯨ ꯉꯔꯥꯡ ꯈꯛꯇꯅꯤ ꯑꯩꯅ ꯈꯪꯕꯗꯣ ꯉꯔꯥꯡꯗꯣ ꯃꯥ ꯑꯩꯅ ꯍꯥ ꯑꯩꯅ ꯁꯨꯝ ꯍꯪꯕ ꯎꯝ ꯅꯪꯒꯤ ꯊꯕꯛ ꯇꯥꯟꯅꯕꯗꯣ ꯀꯔꯝꯃꯥꯏꯅ ꯇꯧꯔꯕ꯭ꯔꯥ ꯑꯩꯅ ꯍꯪꯕꯅꯦꯕ ꯑ ꯑꯩ ꯁ ꯃꯅꯥꯃꯤꯜ ꯅꯥꯏꯗꯔꯗꯤ ꯃꯤ ꯅꯔꯁꯅꯦ ꯃꯥꯗꯣ ꯅꯔꯁ ꯅꯤꯅ ꯃꯤ ꯅꯔꯆꯀꯤ ꯊꯕꯛ ꯇꯥꯟꯕꯅꯦꯕ ꯂꯥꯛ ꯐꯤꯐꯇꯤꯟ ꯂꯥꯛꯈ ꯄꯤꯔꯒ
ꯑꯣ ꯀꯗꯥꯏꯗ ꯇꯧꯅꯉꯥꯏꯒꯤ
ꯒꯣꯔꯃꯦꯟꯒꯤ ꯐꯤꯐꯇꯤꯟ ꯊꯥꯎꯖꯟ ꯄꯤꯕꯅ ꯃꯋꯥꯗꯨꯣ ꯇꯧꯅꯤꯡꯗꯦ ꯍꯥꯏꯅ ꯎꯝ ꯎꯝ ꯅꯦ ꯐꯤꯐꯇꯤꯟ ꯐꯤꯐ ꯇꯤꯟ ꯂꯥꯛꯁ
ꯎꯝ ꯑꯣ ꯃꯣꯏ ꯗꯤ ꯀꯗꯥꯏꯗꯒꯤ ꯂꯧꯕꯖꯥꯠꯂꯥ
ꯂꯧ ꯌꯣꯟꯕꯗꯒꯤ
ꯑꯣ ꯃꯣꯏ ꯂꯧ ꯌꯣꯟ
ꯎꯝ ꯂꯧ ꯈꯪꯗꯦ ꯌꯣꯟꯕ꯭ꯔꯥ ꯊꯥꯗꯣꯛ ꯄ꯭ꯔꯥ ꯀꯔꯤꯔꯥ ꯂꯧꯗꯤ ꯑꯣꯏꯕꯅꯦꯕ ꯄꯥꯟꯗꯣꯞ ꯈꯔ ꯊꯥꯕ꯭ꯔꯥ ꯌꯣꯟꯕ꯭ꯔꯥ ꯀꯔꯤꯔꯥ ꯈꯪꯗ ꯐꯤꯐꯇꯤꯗ ꯑꯣꯏꯔꯗꯤ ꯌꯣꯟꯕꯁꯨ ꯌꯥꯏꯗ ꯆꯪꯉꯝ ꯑꯃꯒꯨ
ꯍꯩꯏ ꯀꯅꯥꯅ ꯐꯤꯐꯇꯤꯟꯗ ꯕꯟ ꯊꯣꯛꯇꯗꯤ ꯑꯩꯍꯥꯛ
ꯍ
ꯏꯁ ꯑꯗꯨ ꯀꯨꯏꯈ꯭ꯔꯕꯗꯨ ꯎꯝ
ꯍꯥꯀꯨ ꯝ ꯍꯥꯀꯨꯝ
ꯈꯜꯂꯗꯤ ꯐꯅꯤ ꯍꯦ
ꯎꯝ
ꯑꯗꯨꯝ ꯉꯥꯡꯅꯕꯗꯤ ꯅꯨꯡꯉꯥꯏꯌꯦ ꯃꯥꯁꯦ
ꯅꯨꯡꯉꯥꯏꯌꯦ ꯖꯨꯂꯨꯡꯉꯩꯒꯤ ꯃꯔꯨꯞ ꯅꯨꯄꯤꯅꯦꯕ
ꯑꯥ
ꯅꯣꯡꯂꯩꯒꯤ ꯃꯔꯨꯞ ꯅꯨꯄꯤꯅꯦꯕ ꯑꯩꯁꯨ ꯈꯪꯅꯗꯦ ꯁꯤꯅ ꯄꯤꯕꯨꯗꯤ ꯑꯗꯨ ꯈꯪꯅꯗ꯭ꯔꯁꯨ ꯈꯪꯅꯗ꯭ꯔꯁꯨ ꯑꯗꯨꯝ ꯈꯪꯅꯕꯒꯨꯝ ꯂꯩ ꯇꯧꯔꯦ ꯏꯕꯥꯅꯤꯗꯣ ꯍꯥꯏꯕꯗꯤ ꯂꯣꯡꯂꯩꯒꯤ ꯃꯔꯨꯞ ꯅꯨꯄꯤꯁꯨ ꯑꯣꯏꯑꯦ ꯂꯣꯡꯂꯩꯦꯟꯗꯁꯨ ꯋꯥꯔꯤ ꯁꯥꯕ ꯀꯥꯟꯗ ꯑꯗꯨꯝ ꯑꯗꯨꯝ ꯁꯥꯔꯦ ꯃꯥꯅꯁꯨ ꯂꯣꯡꯂꯩ ꯑꯗꯨꯝ ꯑꯗꯨꯝ ꯁꯥꯔꯦ ꯑꯩꯁꯨ ꯂꯡꯂꯩ ꯑꯩꯒꯤ ꯈꯨꯟꯁꯨ ꯑꯣꯏꯑ ꯃꯔꯣ ꯅꯨꯄꯤꯁꯨ ꯑꯣꯏꯕꯅꯤꯅ ꯑꯗꯨꯝ ꯈꯪꯅꯕꯒ ꯆꯞ ꯃꯥꯟꯅꯈ꯭ꯔꯦ ꯑꯗꯨꯒꯤ ꯃꯥꯅ ꯍꯧꯖꯤꯛ ꯑꯩꯅ ꯃꯥꯅ ꯃꯥꯡꯉꯛꯇ ꯑꯩꯅ ꯈꯪꯗꯕ ꯋꯥꯅꯤꯦ ꯃꯥꯒꯤ ꯏꯃꯨꯡꯁꯤꯡꯗꯤ ꯑꯩꯅ ꯑꯃꯨꯛꯀ ꯈꯪꯉꯦꯕ ꯃꯌꯥꯝꯕ ꯊꯣꯛꯄ ꯑꯗꯨ ꯇꯧꯕꯁꯦ ꯑꯩ ꯂꯣꯏꯅ ꯈꯪꯉꯦꯕ ꯅꯍ ꯁꯅ ꯋꯥꯔꯤ ꯂꯤꯕ ꯀꯥꯏ ꯑꯁꯤ ꯈꯪꯉꯤꯕ ꯑꯅ ꯍꯣꯏ ꯈꯪꯉꯦ ꯈꯪꯉꯦꯅ ꯃꯈꯣꯏ ꯏꯃꯨꯡꯁꯦ ꯑꯌꯥꯝꯕ ꯈꯪꯉꯦꯕ ꯑꯩꯅ
ꯃꯣꯏ ꯈꯨꯟꯗꯤ ꯂꯥꯞꯄ꯭ꯔꯣꯕ
ꯂꯥꯞꯄꯅꯦ ꯃꯣꯏꯁꯤꯅ ꯕꯤꯔꯥꯔꯝ ꯂꯩꯕ
ꯎꯝ
ꯃꯩꯒꯟꯅꯤ ꯑꯅ
ꯃꯣꯏ ꯃꯣꯏ ꯏꯃꯨꯡꯗꯤ ꯑꯗꯨꯝ ꯅꯨꯡꯉꯥꯏꯕ꯭ꯔꯥ
ꯅꯨꯡꯉꯥꯏꯍꯦ
ꯅꯨꯡꯉꯥꯏꯒꯗꯧꯕ ꯃꯥꯜꯂꯦ ꯑꯗꯨꯝ
ꯎꯝ ꯃꯅꯨꯡꯉꯕꯅꯦ ꯏꯃꯨꯡ ꯅꯨꯡꯉꯥꯏ ꯍꯥꯏꯕꯅꯦ ꯄꯩꯁꯥ ꯈꯔ ꯄꯥꯏꯕꯖꯥꯠꯅꯦ ꯃꯣꯏꯗꯣ
ꯑ
ꯇꯨꯝ ꯃꯥꯂꯦꯕ ꯑꯃ ꯁꯥꯛꯛꯇ ꯍꯧꯇꯗ
ꯎꯝ ꯑꯗꯨꯒ ꯃꯥꯁꯦ ꯃꯥꯁꯨꯒꯣ ꯋꯥꯁꯃꯥꯟ ꯑꯗꯨꯝ ꯇꯥꯏ ꯍꯥꯏꯕꯅꯦ ꯍꯧꯖꯤꯁꯨ
ꯑꯗꯨꯕꯨꯗꯤ ꯑꯗꯨꯝ ꯈꯔ ꯈꯔꯗꯤ ꯂꯩꯔꯕꯝꯅꯤꯗ
ꯎꯝ ꯇꯥꯔꯁꯨ ꯀꯔꯤꯔ ꯇꯥꯔꯁꯨ ꯑꯩꯒ ꯑꯩꯒ ꯋꯥꯔꯤ ꯁꯥꯟꯅꯕꯈꯛ ꯅꯨꯡꯉꯥꯏꯔꯤ ꯌꯥꯔꯗ꯭ꯔꯥ ꯑꯩꯒ ꯑꯗꯨ ꯈꯟꯅ ꯇꯔ ꯀ ꯀꯔꯤꯗꯥꯔꯒ
ꯑꯩꯈꯣꯏ ꯑꯩꯈꯣꯏꯁꯦ ꯃꯈꯥꯔꯣꯝꯅ ꯅꯨꯡꯉꯥꯏꯌꯦꯗ
ꯑꯝ
ꯆꯥꯛꯀꯨꯝꯕ ꯄꯨꯜꯂꯞ ꯄꯨꯜꯂꯞ ꯁꯥꯔꯒ ꯃꯣꯏ ꯖꯤꯗꯨꯒꯨꯝꯕ ꯂꯩꯒꯗꯧ ꯃꯥꯟꯗꯦ ꯂꯩꯀꯥꯏꯗꯣ
ꯂꯔꯣꯏꯍꯦꯣꯏ ꯃꯣꯏꯗꯤ ꯏꯃꯨꯡ ꯈꯛꯇ ꯑꯣꯏꯒꯅꯤꯅꯦ ꯃꯣꯏꯅ ꯆꯥꯃꯤꯟꯅꯒꯗꯧꯕꯁꯦ ꯑꯩꯒꯤ ꯋꯥꯈꯜꯗ ꯃꯆꯦ ꯃꯃꯥꯅꯤ ꯆꯥꯃꯤꯟꯅꯔꯅꯤ ꯑꯗꯨꯒ
ꯃꯆꯦ ꯃꯆꯥ ꯄꯣꯛꯇꯕ ꯃꯥꯜ ꯂꯩꯕꯗꯣ ꯑꯗꯨꯒꯗꯤ ꯑꯗꯨꯝ ꯆꯥꯃꯤꯟꯅꯒꯗꯧ ꯃꯥꯜꯂꯦ
ꯎꯝ ꯊꯝꯃꯦ ꯇꯧꯕꯗꯤꯀꯣ ꯃꯃꯥꯅꯤꯁꯦ ꯅꯨꯡꯁꯤꯅ ꯂꯩꯒꯗꯧꯕꯅꯤ ꯍꯥꯏꯕꯗꯤ ꯃꯕꯥꯅꯤ ꯈꯛꯇ ꯌꯨꯝ ꯌꯨꯝꯗ ꯅꯛꯅꯔꯛꯕꯅꯤ ꯅꯤꯅ ꯎꯝ ꯃꯆꯦꯅꯁꯨ ꯃꯥꯒꯤ ꯊꯕꯛ ꯌꯥꯝ ꯄꯥꯡꯕꯤꯕꯅꯦꯕ ꯍꯧꯖꯤꯛ ꯃꯆꯥꯁꯨ ꯃꯥꯅ ꯑꯗꯨꯝ ꯂꯧꯕꯤꯌꯦ
ꯂꯣꯡꯕꯤꯑ ꯍ
ꯄꯤꯌꯦ ꯑꯗꯨ ꯀꯔꯤ ꯀꯔꯤ ꯇꯧꯔꯁꯨ ꯃꯆꯦꯅꯁꯨ ꯑꯗꯨꯝ ꯄꯥꯡꯕꯤꯕꯅꯦꯕ ꯑꯗꯨ ꯃꯥꯅꯁꯨ ꯈꯪꯒꯗꯧꯕꯅꯦꯕ ꯃꯥꯅꯁꯨ ꯈꯪꯒꯗꯧꯕꯅꯦ ꯍꯥꯏꯕꯗꯤ ꯃꯥ ꯂꯥꯛꯇ꯭ꯔꯤꯉꯩꯩꯅꯁꯨ ꯇꯥꯎꯗꯦ ꯃꯥꯁꯨ ꯏꯃꯨꯡꯒꯤ ꯅꯤꯉꯣꯜꯁꯨ ꯁꯨꯝ ꯃꯍꯥꯎꯁꯨ ꯑꯣꯏꯗꯤ ꯑꯣꯏꯌꯦ ꯑꯣꯏꯔꯁꯨ ꯃꯆꯦꯗꯨꯅ ꯐꯠꯇꯕ ꯇꯥꯔꯗꯤ ꯑꯗꯨꯃꯥꯏꯅ ꯄꯥꯡꯕꯤꯕꯗꯣ ꯉꯝꯃꯣꯏꯕ ꯃꯥꯔꯁ ꯈꯔ ꯁꯤꯡꯒꯗꯧꯋ ꯇꯧꯕꯗꯤ ꯃꯥꯁꯨ ꯃꯆꯦꯡꯉꯣꯟꯗꯤ ꯂꯥꯟꯅꯗꯤ ꯂꯧꯗꯦꯗ ꯍꯧꯖꯤꯛ ꯃꯅꯨꯡꯒꯤꯗꯤ ꯈꯪꯗꯦꯀꯣ ꯃꯄꯥꯟ ꯊꯣꯛꯣꯡꯅ ꯃꯥꯟꯅ ꯎꯕꯒ ꯀꯥꯟꯗꯁꯨ ꯑꯗꯨꯝ ꯑꯣꯏꯕꯅꯦꯕ ꯅꯨꯡꯒꯤ ꯅꯨꯡꯁꯤꯅꯩꯗ ꯑꯗꯨꯝ ꯎꯕ ꯀꯥꯟꯗꯁꯨ ꯃꯕꯥꯅꯤꯗꯣ ꯍꯥꯏꯕꯗꯤ ꯑꯇꯣꯞꯄꯗ ꯇꯤꯟꯅꯅꯤꯡꯉꯥꯏꯁꯨ ꯌꯨꯝꯗꯣ ꯈꯔ ꯂꯥꯞꯅꯕꯅꯤꯅ ꯃ ꯃꯥꯅꯤꯗꯤ ꯑꯗꯨꯝ ꯇꯤꯟꯅꯕ ꯌꯥꯏ ꯍꯥꯏꯕꯅꯤꯗ
ꯑꯁ ꯃꯣꯏ ꯌꯨꯝ ꯆꯀꯥꯟꯅꯤ ꯍꯧꯎꯗꯦ ꯑ ꯑꯩꯅ ꯄꯝꯕꯗꯣ ꯃꯣꯏꯗꯤ ꯌꯨꯝ ꯗ ꯏꯪꯈꯨꯜꯒꯨꯝꯕ ꯅꯥꯟꯅ ꯇꯧꯔꯒ ꯂꯩꯕ ꯌꯥꯏ
ꯎꯝ
ꯇꯧꯕꯕꯨꯗꯤ ꯁꯦ ꯑꯩꯈꯣꯏ ꯃꯈꯥꯒꯤꯗꯣ ꯑꯗꯨ ꯑꯣꯏꯔꯗꯤ ꯇꯧꯒꯅꯤ
ꯎꯝ
ꯃꯥꯅ ꯌꯣꯟꯕ ꯈꯣꯠꯄ ꯃꯥꯁꯨ ꯑꯗꯨꯝ ꯌꯣꯟꯕ ꯣꯂꯦ ꯑꯗꯨꯨꯁꯨ ꯌꯣꯟꯕ ꯈꯣꯠꯄꯁꯦ ꯈꯪꯕꯗ ꯑ ꯀꯨꯏꯗ꯭ꯔꯤꯕ ꯄꯥꯛꯅ ꯑꯩꯈꯣꯏꯅ ꯃꯣꯏ ꯆ ꯇ ꯌꯣꯟ ꯒꯜꯂꯤꯗꯅ
ꯎꯝ ꯑꯣ ꯑꯁꯤꯈꯣꯏ ꯑꯁꯤ ꯃꯣꯏꯖ ꯑꯣꯏꯔꯁꯨ ꯑꯃꯗꯤꯇꯪꯒ ꯃꯣꯏꯗꯨ ꯃꯥꯟꯅꯗꯕꯅꯤ ꯃꯥꯟꯅꯗꯕꯅꯦ ꯍꯥꯏꯗꯤ ꯑꯃꯗꯤꯇꯪ ꯑꯩꯈꯣꯏꯅ ꯎ ꯄꯩꯁꯥ ꯄꯥꯏꯔꯁꯨ ꯎꯍꯟꯗꯕ ꯈꯪꯕ꯭ꯔꯥ ꯎꯝ ꯑꯗꯨꯒ ꯑꯁꯤ ꯐꯨꯅ ꯃꯨꯒꯛ ꯀꯧꯕ ꯎꯞ ꯄꯩꯁꯥꯞ ꯄꯥꯏꯔꯁꯨ ꯈꯔ ꯒꯞꯊꯤ ꯇꯧꯔꯒ ꯌꯥꯝ ꯅꯥꯟꯅ ꯂꯩꯕ ꯖꯥꯠꯇꯨꯅꯦꯕ ꯃꯣꯏ ꯃꯣꯏ ꯀꯕꯨꯁꯦ ꯉꯔꯥꯡ ꯃꯣꯏ ꯅꯥꯔꯣꯝ ꯁꯥꯏꯕꯣꯟ ꯅꯨꯄꯥ ꯑꯃ ꯁꯤꯞꯗꯨꯗꯤ ꯇꯩꯃꯣꯏꯊꯥꯒꯤ ꯃꯌꯥꯝꯕ